ꯍꯜꯂꯣ ꯍꯜꯂꯣ
ꯑ ꯃꯅ
ꯌꯥ꯭ꯔꯣ ꯃꯣꯟ ꯌꯦꯡ꯭ꯔꯦ ꯌꯦꯗ꯭ꯔꯦꯔ
ꯀꯒꯤ ꯌꯦꯡꯒꯦ ꯍꯥꯏꯇꯥꯔꯦ ꯌꯦꯡꯉ ꯌꯥꯗ꯭ꯔꯣ
ꯎꯝ ꯌꯦꯡꯕ ꯌꯥꯕꯅꯦ ꯌꯦꯡꯗ꯭ꯔꯦ ꯑꯗꯣ
ꯑꯗꯨꯗꯤ ꯅꯆꯤꯟ ꯌꯥꯝ ꯊꯤꯔꯤꯅꯦ ꯑꯩꯉꯣꯟꯗꯗꯤ ꯌꯦꯡꯒꯦ ꯀꯃꯥꯏꯅ ꯇꯧꯔꯅ
ꯉꯁꯥꯏ ꯌꯦꯡꯉꯦ ꯍꯥꯞ ꯐ ꯍꯥꯞ ꯊꯣꯛꯄꯒꯤ ꯃꯇꯨꯡ ꯄꯨꯡ ꯕꯔꯣ ꯃꯃꯥꯡ ꯃꯨꯡꯐꯝ ꯌꯦꯡꯉꯦ ꯄꯨꯡ ꯃꯔꯣ ꯃꯇꯨꯡ ꯌꯦꯡꯗ꯭ꯔꯦ
ꯎꯝ
ꯀꯩ ꯇꯔꯣꯏꯕ ꯍꯧꯖꯤꯛꯇꯤꯦꯕ ꯇꯣꯞꯄꯤꯔꯤꯕ
ꯐꯝꯗ꯭ꯔꯦ ꯃꯤ ꯑꯃꯅ ꯑꯩꯉꯣꯟꯗꯁꯨ ꯐꯣꯟ ꯇꯧꯔꯛꯄ
ꯑꯣ
ꯗꯔꯛꯇꯣꯋꯞ ꯅꯨꯡꯉꯥꯏꯇꯕ ꯌꯥꯗ꯭ꯔꯦꯗ
ꯃꯥꯒꯤ ꯅꯨꯡꯉꯥꯏꯇ꯭ꯔꯣ ꯅꯪꯒꯤ ꯅꯨꯡꯉꯥꯏꯇ꯭ꯔꯤꯔꯣ
ꯑꯩ ꯍꯣꯟꯗꯒ ꯏꯔꯒ ꯅꯪꯣꯟꯗꯒ ꯏꯔꯒ ꯌꯥ ꯇꯑꯗꯦ
ꯎꯝ ꯃꯉꯣꯟꯗ ꯑꯣꯏꯔꯝꯅꯤ ꯀꯩꯅꯣ ꯅꯪ ꯌꯋꯥꯥꯛ ꯅꯨꯡꯉꯥꯏꯇ꯭ꯔꯗꯤ ꯑꯩꯒꯁꯨ ꯋꯥꯔꯤ ꯁꯥꯕ ꯌꯥꯔꯣꯏꯗ꯭ꯔ
ꯑꯗꯨ ꯅꯪꯉꯣꯟꯗ ꯇꯧꯔꯗꯤ ꯁꯦꯡꯅ ꯑꯗꯨꯝ ꯇꯥꯕ ꯒ꯭ꯌꯥꯟ ꯇꯥꯗꯦ ꯑꯩꯁꯦ
ꯎꯝ ꯑꯩꯁꯨ ꯀꯌꯥꯇ ꯑꯗꯨ꯭ꯔꯦ
ꯑꯩꯈꯣꯏꯅꯦ ꯑꯗꯨꯝ ꯇꯧꯕꯗꯤ ꯄ꯭ꯔꯣꯕ꯭ꯂꯦꯝ ꯂꯩꯇꯦꯅ
ꯍ ꯂꯩꯇ
ꯇꯥꯎꯕ ꯅꯨꯡꯉꯥꯏꯗꯅ ꯅ ꯑꯇꯣꯞꯄꯗ ꯇꯥꯎꯋ ꯑꯗꯨ ꯅꯦꯠꯋꯥꯛ ꯅꯨꯡꯉꯥꯏꯇꯕ ꯁꯦꯔꯥꯟ ꯇꯧꯨꯔꯥꯟ ꯒꯌꯥ ꯇꯥꯎꯋꯤ ꯂꯥꯏꯅ ꯅꯪ ꯃꯤ ꯑꯇꯣꯞꯄꯒ ꯇꯧꯕ ꯌꯥꯒꯦ ꯍꯥꯏꯕ ꯂꯩꯕ ꯃꯥꯜꯂꯦꯕ
ꯍꯣꯏ ꯑꯗꯨꯒꯨꯝꯕ ꯂꯩꯔꯝꯕ ꯌꯥꯏ ꯆ
ꯁꯁ ꯂꯩꯔꯝꯕ ꯌꯥꯏ ꯀꯥꯏꯅꯣ ꯋꯥꯔꯤꯗꯨꯀꯣ ꯏꯝ ꯀ ꯍꯣꯏ ꯆꯨꯕꯅꯥꯝ ꯀ ꯀꯌꯥꯅ ꯂꯗꯨꯁꯦ
ꯍꯨꯡꯅꯤꯐꯥꯎ
ꯑꯅꯤ
ꯍꯣꯏ ꯁꯤꯗꯔꯒꯦ ꯂꯀꯦꯣ
ꯇꯁꯔꯥ ꯈꯟ ꯠꯇꯣꯕꯗ ꯂꯅ ꯊ ꯌꯥ ꯌꯥꯗ ꯑꯗꯨꯅ ꯑꯩꯅ ꯊꯔꯒ ꯐꯝꯃꯦꯟꯅ ꯆꯦꯔꯀꯥꯟꯗꯗ ꯃꯤ ꯑꯅꯤ ꯐꯝꯃꯦꯟꯅꯒ
ꯁꯞꯨ ꯇꯗꯨꯞꯄꯥꯏꯡꯂ ꯑꯣ ꯄꯝꯕꯤ ꯐ ꯆ ꯆꯥꯡꯈ ꯂꯩ
ꯍꯥꯏꯔꯛꯀꯦ ꯑꯗꯨꯒ ꯐꯃꯤꯟꯅꯅ ꯋꯥꯔꯤ ꯁꯥꯔꯕꯤ ꯅꯨꯡꯉꯥꯏꯗꯅ
ꯍ ꯍꯦ ꯃꯥꯅꯦꯃꯅꯤ ꯂꯑꯣꯗꯅ
ꯑꯗꯨꯗ ꯐ ꯂꯥꯛꯁꯤꯔ ꯈꯅꯦ ꯅꯪꯗꯤ ꯅ ꯑꯗꯨꯗꯧꯁꯨ ꯀꯥꯎꯁꯨ ꯀꯥꯎꯕꯤꯗꯦ ꯀꯃꯥꯏꯅ ꯂꯥꯛꯇꯣꯏꯕ
ꯂꯥꯛꯑꯣ ꯀꯩꯅꯣ ꯅꯣꯡ ꯐꯥꯗꯧꯅꯗꯤ ꯅꯨꯡꯇꯤꯒꯤ ꯀꯧꯋꯏꯗꯨꯗꯤ
ꯅꯨꯡꯇꯒꯤꯦ ꯇꯧꯁꯨꯣ ꯅꯅꯨꯡꯇꯤꯒ ꯂꯁꯨ ꯍꯥꯏꯗꯦ ꯐꯣꯟꯁꯨ ꯇꯧꯔꯀꯦ ꯀꯃꯥꯏꯅ ꯍꯥꯏꯗꯣꯏꯕ
ꯅꯪꯅ ꯂꯥꯛꯇ꯭ꯔꯥ ꯑꯩ ꯑꯗꯨꯝ ꯀꯧꯋꯦꯗꯨꯗꯤ ꯅꯪ ꯇꯥꯁꯤꯟꯅꯗ꯭ꯔꯒ ꯅꯣꯡ ꯆꯨꯕ꯭ꯔꯣ ꯅ ꯇꯤ ꯅꯅꯨꯡ ꯇꯤ ꯁꯅꯣꯁꯨꯣꯗꯤ ꯇꯨꯝꯃ ꯅꯨꯡꯉꯥꯏꯔ ꯃꯅꯤ
ꯅꯆꯤꯟ ꯌꯥꯝ ꯀꯤꯒꯦꯗ ꯅꯅꯨꯡꯇꯤꯒꯤ ꯀꯧꯋꯦ ꯍꯥꯏꯁꯤꯗꯤ
ꯇꯨꯝꯅꯈ꯭ꯔꯕꯣ ꯇꯨꯝꯗ꯭ꯔꯤꯕꯣ
ꯇꯣꯝꯅ ꯈꯔ ꯑꯣꯏꯗꯤ
ꯃꯔꯝꯗꯤ ꯄꯨꯡ ꯀꯌꯥꯗ ꯇꯨꯝꯗꯦꯕ ꯄꯨꯡ ꯀꯌꯥ ꯇꯨꯝꯃꯒ ꯄꯨꯡ ꯀꯌꯥ ꯍꯧꯀꯠꯇꯣꯏꯕ
ꯍꯪꯦ ꯇꯣꯃꯤ ꯏꯗꯔꯦꯁꯤ ꯍ ꯋꯥꯤꯟ ꯆꯕꯔ ꯅꯪ ꯍꯦꯅ ꯇꯣꯅꯤꯗ꯭ꯔꯦ
ꯎ ꯅ ꯅꯣꯏ ꯍꯦꯔꯣ ꯅꯣꯏ ꯍꯦꯔꯒꯦ ꯅꯣꯏ ꯍꯦꯔꯣꯒꯤꯦ ꯋꯥ ꯈꯜꯂꯤꯉꯩꯗ ꯁꯨꯝ ꯅꯤꯡꯗ꯭ꯔ ꯃꯥꯜꯂꯦ
ꯑꯗꯨ ꯈꯗ ꯈꯂꯑ ꯀꯣ ꯑꯩꯅ ꯇꯨꯝꯅꯤꯡꯗ꯭ꯔꯦ ꯍꯥꯏꯔꯗꯤ ꯍꯦꯔꯣ ꯍꯦꯔꯣꯏ ꯍꯦꯔꯣꯒꯤ ꯋꯥꯈꯜꯗꯗ ꯀꯩꯒꯤ ꯍꯦꯔꯣꯅꯣ
ꯍꯦꯔꯣꯒꯤ ꯑꯣꯊꯔ ꯆꯤꯟꯕꯕꯣꯝ
ꯍꯪ ꯊꯝꯗꯦ
ꯌꯨꯝ ꯄꯥꯡꯉꯤꯗꯤ ꯌꯥꯝ ꯊꯨꯅ ꯄꯥꯡꯈ꯭ꯔꯣꯗ ꯍꯋꯥꯏ ꯆꯦꯂꯦꯗ
ꯑꯁ ꯑꯁ ꯁ ꯑꯁꯤ ꯍ ꯁꯤꯗꯤ
ꯨꯁꯤꯦ ꯨꯁꯤꯦ ꯌꯥꯝꯝ ꯊꯨꯅ ꯄꯥꯟꯕꯤꯈ꯭ꯔꯣ
ꯑ ꯑꯗꯨ ꯅꯨꯄꯥ ꯐꯪꯂꯪꯂꯗꯤ ꯑꯗꯨꯝ ꯑꯗꯨꯝ ꯄꯥꯝꯂꯒꯦ
ꯄꯝ ꯄꯝ ꯏ ꯌꯥꯝꯝꯅ ꯑꯦꯔꯤꯁꯤꯗꯤ ꯅꯣꯏ ꯅꯣꯏ ꯅꯨꯄꯤ ꯃꯁꯛ ꯐꯖꯕꯤ ꯏꯪ ꯇꯞꯄꯤ ꯅꯨꯄꯤ ꯃꯈꯣꯟ ꯂꯩꯕꯤ ꯅꯣꯏꯒꯤꯗꯤ ꯅꯨꯄꯥ ꯋꯥꯠꯇꯦ ꯀꯩꯅꯣ
ꯁꯤꯁ ꯅꯪ ꯌꯥꯝ ꯈꯪꯕꯒꯤ ꯀꯥꯏꯗ ꯍꯥꯏꯔꯨꯅꯨ ꯄꯣ ꯇꯥꯅꯤꯡꯗꯦ ꯅꯪ ꯈꯪꯁꯨ ꯈꯪꯗꯅ ꯑ ꯁꯤꯅꯤ ꯌꯥꯝ ꯆꯤꯗꯤ ꯄꯅ
ꯈꯪꯕꯒꯤ ꯍꯥꯏꯖꯕꯅꯤ ꯑꯩꯗꯤ ꯅꯣꯏꯒꯤꯗꯤ ꯅꯨꯄꯥ ꯅꯣꯏꯒꯤ ꯅꯨꯄꯤ ꯅꯨꯄꯥ ꯋꯥꯠꯇꯦ ꯑꯗꯣ ꯅꯨꯄꯥꯁꯤꯡꯅ ꯀ꯭ꯌꯨꯗ ꯂꯦꯡꯉ ꯂꯩꯕꯅꯤ ꯑꯗꯣ ꯑꯩꯗꯤ ꯂꯣꯏꯅ ꯈꯪꯉꯤ
ꯑꯁꯇ ꯃꯤ ꯌꯥꯝ ꯊꯤꯔꯛꯄꯗꯤ ꯐꯠꯇꯦꯀꯣ ꯍꯌꯦꯡ ꯁꯟꯗꯦꯅꯦꯦ ꯌꯥꯝ ꯆꯤꯟ ꯊꯤꯔꯀꯅꯦ
ꯍꯌꯦꯡ ꯅꯣꯡꯃꯥꯏꯖꯤꯡꯅꯤ ꯀꯩꯗꯧꯁꯤꯒꯦ
ꯑꯗ ꯌꯥꯗꯦ ꯁꯤꯅꯤ ꯌꯥꯗꯔ ꯌꯥꯗꯦ
ꯁꯤꯤꯟꯊꯤꯗꯦꯗ ꯅꯪꯅ ꯅꯪꯅ ꯑꯩ ꯀꯩꯅꯣ ꯀꯩꯗꯧꯝ ꯈꯟꯕꯩꯅ ꯁꯤꯅ ꯊꯤꯖꯗꯦꯗ ꯑꯩꯈꯣꯏꯗꯤ
ꯑ ꯑꯗꯨꯗ
ꯅꯣꯡꯁꯤꯁꯨꯅꯦ ꯆꯨꯒꯦꯗꯤ ꯖ ꯖ ꯖ ꯖ ꯆꯨꯒꯦꯗꯤ ꯍꯥꯏꯗꯦ ꯎꯝ ꯆꯄꯦ ꯆꯄꯦ
ꯆꯕꯦ ꯆꯕꯦ ꯀꯩ ꯍꯥꯏꯔꯦ
ꯅ ꯇꯅ ꯍꯥꯏꯕꯗꯤ ꯅꯣꯡꯁꯦ ꯇꯨꯒꯦꯛ ꯀꯟꯅ ꯁꯨꯈꯤꯦꯗꯤ ꯍꯥꯏꯗꯦꯕ ꯆꯦꯕꯦ ꯆꯦꯕꯦꯠ ꯁꯨꯔ ꯂꯩꯔꯦ
ꯆ ꯀꯃꯤ ꯁꯨꯔꯗꯕꯀ
ꯑꯩ ꯅꯨꯡꯉꯥꯏꯅꯤꯗ ꯅꯣꯡ ꯀꯟꯅ ꯁꯨꯔꯒ ꯅꯨꯡꯉꯥꯏ
ꯑ ꯆꯠꯁꯣ ꯆꯠꯁꯁꯣꯠ ꯆꯒꯗꯅꯨꯡ ꯃꯔꯕꯅ
ꯑꯩ ꯆꯠꯇꯦꯗ ꯑꯗꯨꯝ ꯐꯝꯃ ꯂꯩꯌꯦꯦ ꯍꯧꯖꯤꯛꯕꯨꯀꯥꯡ ꯀꯃꯥꯏꯅ ꯆꯞꯇꯤꯅ
ꯂꯥꯡ ꯀꯩꯅꯣ ꯇ ꯃꯤꯡꯗꯣ ꯆꯠꯂꯒ ꯂꯩꯌꯣ ꯆꯠꯂꯣ
ꯏ ꯍꯦꯟꯅ ꯑꯩꯣꯏ ꯆꯠꯇꯣꯏꯅꯦꯣ ꯅꯣꯡ ꯃꯔꯛꯁꯤꯗ ꯇꯨꯝꯅꯤꯡ ꯀꯥꯟꯗ ꯅꯣꯡ ꯀꯟꯅ ꯍꯥꯏꯇꯥꯔꯦꯗꯤ ꯑꯣꯏꯒꯦꯔꯗꯕꯅꯤꯅ ꯣꯡ ꯅꯣꯡ ꯆꯨꯨꯔꯗꯤ ꯃꯤ ꯀꯅꯥꯁꯨ ꯂꯥꯛꯑꯔꯣꯏ
ꯅꯍꯥꯟ ꯀꯩꯅꯣꯗ ꯅꯣꯡꯁꯨꯨ ꯅ ꯅꯣꯡꯀꯥꯟꯗ ꯆꯨꯔꯀꯥꯟꯗ ꯎꯏꯔꯀꯥꯟꯗ ꯕꯨꯠ ꯂꯥꯛꯔꯗꯤ ꯅꯨꯡꯉꯥꯏꯅꯤ
ꯏ ꯕꯨꯜ ꯂꯥꯛꯑꯒ ꯀꯩꯅꯣ ꯇꯧꯅꯔ ꯂꯩꯣꯏꯔꯦ ꯀꯩꯅꯣ ꯑꯉꯝ ꯑꯉꯝ ꯑꯉꯝ ꯑꯉꯝ ꯑꯉꯝ ꯇꯧꯅ ꯂꯣꯏꯔꯦ ꯀꯩꯅꯣ ꯑꯩꯁꯨꯨꯝ ꯃꯤꯅꯦ ꯙ ꯄꯅꯥ ꯀ꯭ꯕꯔꯦ
ꯇꯧꯔꯗꯅ ꯀꯣ ꯀꯤꯒꯦ ꯍꯥꯏꯅ ꯇꯧꯔꯅꯨ ꯅꯪ ꯃꯅꯤꯗꯨꯗꯂ ꯍꯥꯏꯔꯗꯤ
ꯎ ꯒꯨꯏ ꯃꯝꯁꯨꯝꯕꯍꯥꯏꯅꯗꯤꯅꯦ
ꯌꯥꯝ ꯅꯝꯝꯕꯅꯨ ꯑ ꯅꯝꯕ ꯐꯠꯇꯕꯅꯦ ꯌꯥꯝ ꯂꯃ ꯊꯝꯝꯕꯃꯣ ꯅꯪꯒꯦꯕꯔꯇ ꯊꯝꯃꯅꯣ
ꯐꯠꯇꯦ ꯑꯗꯨ ꯑꯣꯏꯔꯁꯨ ꯎꯄꯥꯏ ꯂꯩꯇꯦ ꯅꯝꯗꯕ ꯌꯥꯗ꯭ꯔꯦ
ꯑꯗꯨ ꯂꯥꯞꯅ ꯊꯝꯃꯣꯕ
ꯈꯨꯅꯥꯁꯦ ꯐꯗꯤ ꯐꯠꯇꯕꯅꯦꯕ ꯍꯣꯏ ꯀꯥꯡ ꯌꯥꯝꯃꯟꯗꯅꯀꯣ ꯊꯥꯗ ꯌꯥꯔ ꯌꯥꯗꯕꯩ ꯊꯥꯑꯃꯣꯏ ꯃꯨꯠꯍꯩ ꯅꯝꯕꯁꯦ ꯑꯩꯈꯣꯏꯒꯤ ꯂꯪꯁ ꯀꯩꯀꯥ ꯌꯥꯝ ꯁꯣꯛꯄꯅꯦꯕ
ꯎꯝ ꯑꯗꯨꯃꯥꯏꯅ ꯇꯧꯉꯗꯤ ꯍꯥꯏꯕꯅꯦ
ꯑꯩꯈꯣꯏꯗꯤ ꯀꯥꯡ ꯂꯩꯕꯅꯤꯅ ꯀꯥꯡ ꯂꯩꯕꯅ ꯊꯝꯃꯤ ꯊꯥꯗ ꯌꯥꯔꯗꯕ
ꯑ ꯑꯗꯨ ꯅꯪꯒꯤ ꯃꯅꯥꯛꯇ ꯊꯝꯃꯨꯅꯣꯕ ꯈꯔ ꯂꯥꯞꯅ ꯊꯝꯃꯣ ꯍꯥꯏꯕꯅꯤꯅꯦ
ꯂꯥꯞꯅ ꯊꯝꯃꯒ ꯀꯥꯡꯁꯦ ꯍꯦꯛꯇ ꯍꯥꯏꯖꯜꯂꯦꯅꯦ
ꯅ ꯅꯪꯒꯤ ꯃꯅꯥꯛꯇ ꯀꯥꯡ ꯂꯩꯕꯤꯁꯤꯁꯨ ꯃꯅꯥꯏ ꯌꯥꯝ ꯀꯟꯕꯕ ꯑꯩꯒꯨꯝꯕ ꯀꯥꯏꯅ ꯅꯪ ꯃꯥ ꯂꯩꯅꯦ
ꯅꯪ ꯀꯨꯝꯕ ꯉꯇ
ꯅꯪ ꯃꯥꯅꯥ ꯀꯗꯅꯤ
ꯅꯪ ꯃꯥꯟꯕꯒꯤꯅꯦ ꯑꯩ ꯃꯥꯟꯕ ꯅꯠꯇꯦ ꯑꯩ ꯃꯥꯏ ꯑꯩ ꯃꯥꯔꯗꯤ ꯀꯩꯁꯨ ꯁꯤ ꯑꯣꯏꯌꯦꯦ ꯅꯪ ꯃꯥꯟꯕꯩꯅꯦ ꯁꯤꯗꯣ ꯈꯪꯉꯕ
ꯏꯁꯤꯁ
ꯅꯪ ꯃꯥꯟꯕꯒꯤ ꯆꯤꯛꯄꯅꯦ ꯋꯥꯔꯤꯗꯤ ꯅꯗ꯭ꯔꯥ
ꯑꯩ ꯃꯃꯤꯒ ꯆꯦꯛꯄ ꯋꯥ ꯅꯠꯇ ꯅꯪꯅꯦ ꯃꯥꯂ ꯅꯪ ꯃꯥꯒꯤ ꯅꯪꯒꯤ ꯃꯅꯥꯛꯇ ꯂꯥꯛꯅꯤꯡꯕ
ꯎ ꯑꯩ ꯏꯃꯨꯡꯒꯤ ꯍꯦꯟꯅ ꯍꯧꯒꯠꯇꯦꯕ
ꯇꯝꯗꯤ ꯇꯒꯗ ꯎ ꯍ
ꯍꯌꯦꯡ ꯄꯨꯡ ꯀꯌꯥꯗ ꯍꯧꯒꯠꯇꯣꯏꯅꯣꯕ ꯡ ꯄꯨꯨꯡ ꯀꯌꯥ ꯍꯧꯒꯠꯄꯤꯗꯨ ꯅꯣ
ꯈꯪꯗꯦ ꯍꯧꯒꯠꯅꯤꯡꯉꯥꯏ ꯃꯇꯝ ꯍꯧꯒꯠꯅꯤꯡꯉꯥꯏ ꯃꯇꯥ ꯂꯍ ꯋꯥꯇꯣꯏ ꯉ ꯀꯣꯏ
ꯑꯩ ꯄꯨꯡ ꯀꯌꯥꯗ ꯍꯧꯒꯠꯇꯧ ꯃꯥꯟꯒꯦ
ꯅꯪꯥ ꯄꯨꯡ ꯇꯔꯨꯛ ꯑꯗꯨꯋꯥꯏꯗ ꯍꯧꯔꯒꯅꯤ ꯅꯠꯇꯦ ꯄꯨꯡ ꯃꯉꯥ ꯑꯗꯨꯋꯥꯏꯗ ꯍꯧꯒ ꯇꯧꯕ ꯃꯥꯜꯂꯦ
ꯄꯨꯡ ꯃꯉꯥꯗ ꯍꯧꯒ ꯇꯣꯏꯅꯦ ꯑꯃꯨ
ꯍꯉꯥꯗ
ꯇꯨꯝꯁꯤꯠ ꯍꯣꯏ ꯇꯨꯝꯆꯠ ꯐꯗꯦꯕ ꯑꯗꯨꯅ ꯍꯌꯦꯡꯁꯦ ꯗ꯭ꯌꯨꯇꯤ ꯂꯣꯏꯔꯒ ꯑꯥꯗ ꯆꯠꯁꯤꯔꯥ ꯆꯠꯂꯣꯏꯁꯤꯔ ꯒ꯭ꯌꯥꯟ ꯇꯥꯗꯦꯕ
ꯑ
ꯌꯇꯤ ꯂꯣꯏꯔꯒꯗꯤ ꯁꯤꯗ ꯇꯨꯝꯅꯤꯡꯉꯦꯕꯀꯣ ꯇꯨꯝꯍꯧꯗꯁꯃꯨ ꯀꯋꯥꯥꯏ ꯍꯦꯟꯇꯥꯗꯤ
ꯇꯁꯦ ꯑꯋꯥ ꯇꯌꯦꯕ
ꯎꯝ ꯒ꯭ꯌꯥꯟ ꯇꯥꯗ ꯏꯁꯇꯗꯤ ꯆꯠꯅꯤꯡꯉꯦ ꯑꯗꯨ ꯑꯣꯏꯔꯁꯨꯀꯣ ꯄꯣꯊꯥꯍ ꯍꯧꯗ꯭ꯔꯒ ꯑꯃꯨꯛ ꯊꯕꯛ ꯃꯣꯁꯀꯗꯕꯅꯤꯅ ꯊꯋꯥ ꯌꯥꯝ ꯇꯥꯏ
ꯌꯥꯔ ꯆꯠ ꯀꯅꯤ ꯌꯥꯗꯣ ꯆꯠ ꯀꯅꯤ ꯑꯩꯁꯨ ꯂꯥꯕꯗꯤ ꯊꯦꯡꯅꯁꯤ ꯀꯣ ꯇꯥꯕꯔꯣ ꯊꯥꯗꯕ꯭ꯔꯣ
ꯍꯥꯥ
ꯑꯩꯁꯨ ꯂꯥꯛꯑꯒꯗꯤ ꯊꯦꯡꯅꯁꯦꯕ ꯑꯥꯗ ꯋꯥꯅꯅꯨꯡ ꯍꯥꯏ ꯆ꯭ꯔ ꯃꯥꯥꯏ ꯅꯪꯒꯦ ꯑꯗ
ꯁꯨꯌꯥ ꯌꯥꯗꯕꯗꯣ
ꯅꯠꯇꯦ ꯑꯩꯁꯨ ꯂꯥꯛꯑꯒꯗꯤ ꯊꯦꯡꯅꯁꯦꯥꯛ ꯏꯁꯤꯡ ꯊꯛꯃꯤꯟꯅꯁꯦꯕ
ꯇꯧꯔꯤꯁꯦ ꯍꯥꯏꯔꯁꯨ ꯅꯪꯅ ꯌꯥꯗꯕꯗꯣ
ꯏꯁ ꯅꯪꯅ ꯍꯦꯛꯇ ꯂꯩꯔꯝꯗ꯭ꯔꯒ
ꯁꯤꯖꯤꯅꯤ ꯌꯥꯝ ꯊꯤꯅꯣ ꯂꯩꯔꯝ ꯈꯋꯥꯜ ꯈꯥ
ꯅꯁꯤꯕꯨꯁꯤꯕꯨ ꯆꯍꯤꯁꯤꯡ ꯌꯥꯝ ꯊꯤꯕ ꯍꯇꯕ ꯀꯩꯅꯣꯝ ꯍꯥꯏꯔꯁꯤꯦ ꯆꯤꯟꯊꯤꯕ ꯆꯤꯟꯊꯤꯕ ꯍꯥꯏꯁꯤ ꯀꯩꯅꯩꯅꯣꯅꯦ
ꯊꯕꯅꯦ ꯑꯗꯨꯗꯤ ꯊꯤꯈ꯭ꯔꯣ
ꯑꯩꯗꯤ ꯑꯩꯗꯤ ꯊꯤꯗꯦꯗꯥ ꯀꯩꯗꯧꯕꯩ ꯆꯤꯟ ꯊꯤꯗꫭꯏꯅꯣ
ꯁꯤꯍ
ꯆꯤꯟ ꯊꯤꯕ ꯐꯠꯇꯦ ꯍꯥꯏꯕ ꯈꯪꯉꯤ ꯑꯩ ꯆꯤꯟ ꯊꯤꯖꯗꯦ
ꯑꯗꯨ ꯑꯣꯏꯔꯁꯨ ꯌꯥꯝ ꯌꯥꯝ ꯈꯪꯕꯖꯤ ꯇꯥꯏꯕ ꯇꯧꯒꯅꯨ ꯊꯤꯔꯒ ꯊꯤꯗꯤ ꯍꯥꯏꯕ ꯌꯥꯝ ꯂꯥꯏꯕꯅꯤ
ꯑꯣ ꯍꯩꯄꯥ ꯌꯥꯝ ꯁꯥꯕ꯭ꯔꯥ ꯌꯥꯝ ꯈꯪꯕꯩ ꯇꯥꯏꯞꯇꯣ ꯍꯩꯄꯥ ꯌꯥꯝ ꯁꯥꯕ꯭ꯔꯥ
ꯍꯥꯏꯗꯤ ꯑꯩ
ꯑꯩ ꯍꯥꯏꯄ ꯌꯥꯝ ꯁꯥꯕ꯭ꯔꯕ ꯍꯣꯏ ꯍꯣꯏ ꯑꯩ ꯍꯥꯏꯄꯥ ꯑꯣ ꯍꯣ ꯍꯥꯏꯄ ꯌꯥꯝ ꯁꯥꯕꯅꯦ ꯆꯦꯛꯁꯂꯒ
ꯍꯥ ꯌꯥꯅꯣꯅꯦ ꯀꯖ ꯇꯕꯗꯣ ꯑꯩꯅ ꯀꯤꯗꯕꯗꯣ
ꯀꯤꯗꯔꯥ ꯐꯔꯦꯅꯦ ꯂꯪꯗꯤ ꯃꯤ ꯀꯔꯣꯏꯗ ꯀꯩꯩꯅꯕꯩ ꯀꯤꯗꯦꯕ ꯀꯤꯗꯦ ꯍꯥꯏꯕ ꯈꯪꯉꯦ ꯀꯤꯗꯕꯩꯒꯤꯅꯤꯅꯦ ꯋꯥ ꯖꯥꯠ ꯖꯥꯠ ꯉꯥꯡꯉꯁꯤ ꯅꯠꯇ꯭ꯔꯣ
ꯁꯤꯁ ꯑꯩ ꯀꯩ ꯋꯥ ꯉꯥꯡꯈ꯭ꯔꯒꯦ ꯅꯉꯣꯟꯗ ꯍꯥꯏꯔꯛꯑꯣ
ꯁꯤꯃ ꯌꯥꯝ ꯋꯥꯥꯡꯉꯤ ꯁꯤꯗꯤ
ꯑꯩ ꯑꯩꯅ ꯋꯥ ꯌꯥꯝ ꯉꯥꯡꯕꯒꯤ ꯇꯥꯏ ꯑꯩꯅ ꯋꯥ ꯌꯥꯝ ꯉꯥꯕꯒꯤ ꯇꯥꯏꯞꯇ ꯍꯥꯏꯔꯛꯑꯦꯅꯦ ꯅꯪ
ꯁꯤ ꯑꯉꯥꯡ ꯁꯤꯗꯤ
ꯑꯦ ꯍꯥꯏꯁꯨ ꯍꯥꯏꯗꯅ
ꯍꯥꯏ
ꯑꯩ ꯍꯥꯏꯕꯤꯒꯦꯀꯣ
ꯍꯥꯏꯌꯨ ꯍꯥꯏꯌꯨ
ꯑꯗꯨꯗꯤ ꯋꯥꯔꯦꯗꯗꯤꯔꯣ ꯑꯩꯇꯗꯤ